ꯑꯥꯎ
ꯇꯥꯔꯕꯣ
ꯇꯥꯏꯌꯦ ꯇꯥꯏꯌꯦ
ꯇꯗꯧꯔꯤꯅꯣ ꯑꯅꯪꯒꯤ ꯍꯣꯏ ꯆꯥꯔꯦ ꯅꯗꯤꯌꯥ
ꯑꯣ ꯑꯩꯣꯏꯁꯨ ꯆꯥꯔꯦ ꯑꯩꯒꯤ ꯃꯈꯣꯟꯗꯣ ꯌꯥꯝ ꯇꯞꯄꯤꯅꯦ
ꯑꯩꯒꯤꯔꯣ
ꯑ
ꯌꯥꯔꯕ ꯍꯧꯖꯤꯛꯇꯤ
ꯎꯝ ꯀꯝ ꯀꯅ ꯀꯝ
ꯆꯠ ꯆꯥꯔꯕꯣ ꯑꯩꯈꯣꯏꯗꯣ
ꯎꯝ
ꯑꯩꯈꯣꯏꯁꯦ ꯉꯁꯤ ꯏꯁꯀ꯭ꯋꯥꯁ ꯆꯥꯏ
ꯍꯥꯎꯦꯅꯦ ꯏꯁꯀꯨꯁꯨꯣ
ꯑꯁ ꯈꯪꯗ ꯍꯣꯏ ꯏꯁꯀꯣꯆ ꯐꯕ ꯍꯧꯔꯛꯑꯦ ꯑꯩꯈꯣꯏ ꯃꯐꯝꯗꯗꯤ
ꯑꯣ ꯑꯩꯗꯤ ꯈꯪꯗꯦ ꯑꯩꯈꯣꯏ ꯆꯥꯕ ꯐꯪꯗ꯭ꯔꯤ
ꯍꯣꯡꯝꯕ ꯅꯪꯗꯤ ꯆꯞ ꯆꯥꯔꯕꯣ
ꯆꯥꯛ ꯆꯥꯗ꯭ꯔꯤꯗ ꯑꯩꯈꯣꯏꯗꯤ
ꯊꯦꯡꯉꯤꯍꯦ ꯂꯥꯝꯗ꯭ꯔꯣ
ꯎꯝ
ꯀꯔꯤ ꯀꯔꯤ ꯃꯊꯦꯜ ꯊꯣꯡꯉꯦ
ꯍꯪꯦꯅꯦ
ꯑꯦ ꯅꯪꯅ ꯊꯣꯡꯗ꯭ꯔꯣ
ꯑꯩꯅ ꯊꯣꯡꯗꯦ ꯑꯗꯨꯗꯤ ꯈꯪꯗꯦ
ꯂꯩꯁꯥꯕꯤꯁꯤ ꯊꯣꯡꯗꯕꯅꯤꯅꯦ
ꯎꯝ ꯑꯩꯒꯤ ꯏꯆꯦꯅ ꯊꯣꯡꯉꯦ
ꯑꯣ ꯅꯣꯏ ꯇꯝꯄꯥꯛꯇ ꯂꯩꯕ꯭ꯔꯣ
ꯂꯩꯦ ꯇꯝ ꯄꯥꯇꯥ
ꯑꯣ ꯑꯗꯨ ꯑꯣꯏꯔꯝꯃꯤꯅꯤꯅꯦ ꯆꯥꯛꯊꯦꯡꯅ ꯆꯁꯤꯗꯤ
ꯑꯣ ꯅꯪꯗꯤ ꯀꯗꯥꯏꯗ ꯂꯩꯕ꯭ꯔꯥ
ꯆꯤꯡ ꯀꯥꯔꯤꯌꯦ ꯑꯩꯈꯣꯏꯗꯤ
ꯔꯤꯕ
ꯆꯤꯡꯗ ꯆꯤꯡꯗ
ꯆꯤꯡꯗ ꯀꯥꯏꯌꯦ ꯍꯥꯏꯕ
ꯆꯤꯡꯗ ꯂꯩꯌꯦ
ꯟꯇꯥ ꯑꯔ
ꯇꯥꯔꯦ ꯇꯥꯔꯦ
ꯑꯗꯨ ꯅꯣꯏꯗꯤ ꯀꯔꯤ
ꯑꯗꯨꯝ ꯆꯤꯡꯗ ꯑꯗꯨꯝ ꯊꯕꯛ ꯊꯕꯛ ꯇꯧꯗꯕ꯭ꯔꯥ ꯀꯣꯂꯦꯖ ꯀꯥꯕ ꯂꯣꯏꯔꯕꯣ
ꯍꯣꯏ ꯅꯪꯗꯤ
ꯑꯩꯁꯨ ꯀꯣꯂꯦꯖꯇꯤ ꯂꯣꯏꯔꯦ
ꯑꯣ
ꯑꯗꯨꯒ
ꯍꯟꯗꯛ ꯀꯩꯗꯧꯔꯤꯕ ꯑꯗꯨꯗꯤ
ꯎ ꯄꯥꯔꯠ ꯇꯥꯏꯝ ꯖꯣꯕ ꯇꯧꯧꯕꯅꯦꯗ
ꯐꯥꯏꯅꯦ ꯊꯕꯛ ꯂꯩꯔꯤꯗꯤ ꯑꯗꯨꯝ ꯐꯩꯌꯦ ꯑꯁ ꯑꯩꯈꯣꯏꯗꯤ ꯊꯕꯛꯁꯨ ꯊꯤꯁꯨ ꯐꯪꯗꯦꯅꯦ ꯇꯝꯄꯥꯛꯇ ꯂꯩꯔꯁꯨ
ꯏꯁꯁ ꯌꯥꯝ ꯂꯩꯕꯅꯦꯍꯦ ꯅꯣꯏꯅ ꯀꯨꯏꯅ ꯂꯩꯇꯕꯒꯤꯅꯦ
ꯎ ꯑꯩ ꯑꯃꯨꯛ ꯍꯜꯂꯇꯣꯏꯔꯦ
ꯑꯣ
ꯏꯟꯊꯟ ꯂꯩꯌꯦ ꯃꯈꯀꯣꯏ ꯑꯩ ꯁꯨꯔꯦꯟꯗ
ꯎꯝ
ꯑꯗꯣ ꯍꯟꯗꯛꯁꯦ ꯅꯍꯥꯟ ꯑꯩꯈꯣꯏ ꯄ꯭ꯔꯣꯒ꯭ꯔꯥꯝ ꯊꯣꯛꯄꯅꯤꯅ ꯑꯗꯨ ꯌꯥꯎꯅꯕ ꯂꯥꯛꯑꯒ ꯑꯃꯨꯛ ꯕꯤ ꯕꯤ ꯑꯦꯁꯁꯨ ꯂꯩꯕ
ꯆꯥꯎꯣ
ꯕꯤ ꯕꯤ ꯑꯦꯁꯇꯁꯨ ꯑꯃꯨꯛ ꯌꯥꯎꯈ꯭ꯔꯕ ꯑꯗꯨꯒꯤ ꯍꯜꯂꯛꯇ꯭ꯔꯒ ꯍꯧꯖꯤꯛꯐꯥꯎ ꯂꯩꯔꯤꯕ
ꯎꯝ ꯎꯝ ꯅꯁꯨ ꯑꯈꯣꯏ
ꯑꯣꯏꯔꯝꯃꯅꯤ
ꯑ ꯑꯩꯈꯣꯏ ꯁꯥꯒꯩ ꯉꯥꯛꯇꯅꯤꯅꯦ ꯑꯩꯈꯣꯏ ꯁꯥꯒꯩꯁꯨ ꯌꯥꯝꯃꯦ ꯑꯁꯤ ꯑꯩꯈꯣꯏꯒꯤ ꯀꯩꯅꯣꯁꯤꯗ ꯒ꯭ꯔꯨꯞꯁꯤꯗ
ꯅꯪ ꯀꯅꯥ
ꯄ ꯂꯩꯣ
ꯍꯥꯥ
ꯀꯒꯅꯥꯣ
ꯀꯅꯥ ꯀꯅꯥ ꯂꯩꯕꯅꯣ
ꯆꯥꯗꯦ ꯐꯖꯅ
ꯅꯪꯁꯨ ꯔꯦꯟꯗ ꯂꯩꯕ꯭ꯔꯥ
ꯑꯥꯎ ꯑꯩ ꯏꯆꯦ ꯈꯣꯏꯒ ꯂꯩ ꯇꯨꯔꯦꯟꯗ
ꯑꯣ ꯃꯤ ꯌꯥꯝꯅ ꯂꯩꯕꯒꯤꯦꯔꯥ
ꯎꯝ ꯌꯥꯝꯅꯗꯤ ꯂꯩꯇꯦꯗ
ꯀꯥ ꯆꯥꯎꯕ꯭ꯔꯥ ꯅꯣꯏꯒꯤ
ꯑꯣ ꯌꯥꯝ ꯆꯥꯎꯕꯗꯤ ꯑꯣꯏꯗꯦ ꯑꯗꯣ ꯑꯗꯨꯝ ꯌꯥꯏꯗꯪ ꯀꯥꯕꯨꯗꯤ
ꯀꯃꯥꯏꯅ ꯇꯧꯕ ꯏꯁꯤꯡ ꯃꯥꯏ ꯐꯕ꯭ꯔꯥ ꯐꯠꯇꯕ ꯃꯃꯟꯒꯨꯝꯕ
ꯎꯝ ꯃꯩꯒꯤꯗꯤ ꯄꯩꯁꯥ ꯄꯤꯌꯦ ꯑꯗꯣ ꯏꯁꯤꯡꯗꯤꯞ ꯇꯥ ꯑꯃꯗ ꯑꯅꯤꯔꯛ ꯀꯨꯝꯕ ꯇꯥꯏꯑꯦ
ꯐ꯭ꯔꯤꯗ
ꯑꯣꯏ ꯐ꯭ꯔꯤꯗ ꯑꯅꯤꯔꯛ ꯈꯛꯇ ꯇꯨ ꯇꯥꯏꯝꯁ ꯈꯛꯇ
ꯑꯣ ꯔꯦꯟꯒꯤ ꯃꯃꯜꯒꯤꯗꯤ
ꯑꯗꯨꯅ ꯂꯤꯁꯤꯡ ꯑꯅꯤꯒ ꯑ
ꯑꯣ ꯂꯤꯁꯤꯡ ꯑꯅꯤꯒ ꯆꯥꯝꯃꯥ ꯑꯩꯒꯤꯅ ꯂꯤꯁꯤꯡ ꯑꯅꯤꯒ ꯆꯇꯔꯦꯠ ꯀ
ꯍꯣꯏ ꯌꯥꯝꯃꯤꯅꯦ
ꯑꯗꯨ ꯃꯥꯏ ꯏꯁꯤꯡ ꯐ꯭ꯔꯤꯅꯦ
ꯏꯁꯤꯡꯒ ꯃꯩꯗꯤ ꯐ꯭ꯔꯤ ꯑꯣꯏꯕ꯭ꯔꯥ
ꯍꯣꯏ ꯐ꯭ꯔꯤꯅꯦ
ꯑꯁ ꯑꯗꯨꯗꯤ ꯌꯥꯝ ꯅꯨꯡꯉꯥꯏꯌꯦꯅꯦ
ꯍꯣꯏ ꯂꯥꯛꯑꯣꯅꯦ ꯅꯪꯁꯨ ꯑꯥꯗ ꯑꯩꯈꯣꯏ
ꯍꯥꯏꯗꯤ ꯅꯣꯏꯒꯤ ꯂꯩꯕ ꯖꯒꯥꯗꯣ
ꯄꯣꯔꯣꯝꯄꯥꯠ
ꯑꯣꯀꯦ ꯑꯁ ꯑꯗꯨꯗꯤ ꯑꯩ ꯑꯩꯒꯤꯗꯃꯛꯇꯤ ꯑꯃꯨꯛꯀ ꯌꯥꯝ ꯂꯥꯞꯀꯅꯤꯅꯦ ꯑꯩ ꯊꯕꯛ ꯃꯐꯝꯒ
ꯀꯩꯗ ꯇꯧꯕꯅꯣ ꯊꯕꯛ ꯑꯃ ꯐꯪꯗ
ꯎꯝ ꯑꯩ ꯀꯣꯟꯅ ꯍꯥꯏꯕꯤꯒꯦꯀꯣ
ꯍꯣꯏ ꯍꯣꯏ ꯍ ꯑꯁ ꯏꯊꯟꯗ ꯂꯩꯔꯗꯤ ꯊꯣꯡꯕ ꯇꯟꯕꯀꯣ
ꯑꯩꯁ ꯏꯊꯟꯗ ꯂꯩꯕꯅ ꯅꯨꯡꯉꯥꯏꯕꯅꯦ
ꯑꯗꯨ ꯊꯣꯡꯕꯁꯤꯗꯤ ꯑꯁ ꯃꯔꯛ ꯃꯔꯛꯇꯗꯤꯀꯣ ꯀꯜꯂꯦ
ꯇꯟ ꯇꯟ ꯑꯣ ꯁꯦꯟꯃꯟꯗ꯭ꯔꯣ ꯑꯗꯨꯗꯤ ꯑꯩꯗꯤ ꯏꯊꯟꯇ ꯂꯩꯔꯗꯤ ꯅꯨꯡꯉꯥꯏꯌꯦꯦ ꯑꯩꯅ ꯆꯥꯅꯤꯡꯕ ꯃꯇꯝꯗ ꯐꯠ ꯊꯣꯡꯒꯅꯤ ꯑꯗꯣ ꯆꯥꯅꯤꯡꯗꯗꯤ ꯑꯗꯨꯝ ꯆꯥꯗ꯭ꯔꯒ ꯇꯨꯝꯕ
ꯎꯝ ꯍꯣꯏ ꯑꯗꯨꯒꯤꯗꯃꯛꯇ ꯅꯨꯡꯉꯥꯏꯌꯦ
ꯑꯗꯨꯒ ꯍꯥꯏꯗꯤ ꯃꯤ ꯃꯤꯒ ꯂꯩꯃꯤꯟꯅꯔꯗꯤ ꯃꯣꯏꯒꯤꯁꯨ ꯈꯟꯗꯕ ꯌꯥꯗꯦꯅ
ꯑ
ꯑꯗꯨꯗꯒꯤ ꯑꯗꯨꯝ ꯊꯣꯡꯉꯅꯦꯕ ꯑꯩꯈꯣꯏꯅ ꯆꯥꯅꯤꯡꯗ꯭ꯔꯁꯨ ꯑꯗꯣ ꯑꯩꯗꯤ ꯏꯆꯦ ꯈꯣꯏꯒ ꯂꯩꯕꯅꯤꯅ ꯅꯨꯡꯉꯥꯏꯌꯦꯗ
ꯃꯤ ꯅꯣꯏ ꯃꯤ ꯌꯥꯝ ꯂꯩꯕ ꯃꯥꯜꯂꯦ ꯑꯅꯤ ꯑꯍꯨꯝ
ꯑꯩ ꯏꯆꯦ ꯂꯩꯑ ꯏꯅꯥꯎꯅꯨꯄꯤ ꯂꯩꯑ ꯏꯅꯥꯎꯅꯨꯄꯥ ꯂꯩꯑꯦ
ꯃꯤ ꯃꯔꯤ ꯂꯩꯕꯅꯤꯅꯦ
ꯃꯤ ꯃꯔꯤ ꯂꯩ ꯑꯗꯨꯒ ꯀꯥ ꯑꯃꯗꯨꯅꯀꯣ
ꯑ ꯍ
ꯑꯩꯒꯤ ꯃꯃꯥꯒꯤ ꯃꯅꯥꯎꯅꯨꯄꯤꯅꯦ ꯀꯀꯥꯒꯤ ꯃꯆꯥ ꯑꯅꯤꯅꯦ ꯂꯩꯑꯦ ꯐꯦꯃꯤꯂꯤ ꯇꯥꯏꯞꯇ ꯑꯗꯨꯝ ꯂꯩꯌꯦꯗ ꯅꯨꯡꯉꯥꯏꯌꯦ
ꯑ
ꯅꯣꯏꯗꯤ ꯁꯥꯔꯝꯃꯣꯏꯀꯣ
ꯅꯣꯡꯁꯨ ꯇꯥꯕꯅꯤꯅꯀꯣ
ꯑꯣ
ꯅꯣꯡꯁꯤꯗꯤ ꯅꯨꯡꯇꯤ ꯇꯥꯏ
ꯑꯣ ꯅꯣꯡ ꯀꯥꯔꯅꯤ ꯆꯗ ꯏꯅꯤ ꯀꯗ
ꯍꯣꯏ ꯍꯣꯏ ꯑꯗꯨ ꯑꯁ ꯀꯔꯤꯁꯨ ꯇꯧꯕꯗꯤ ꯌꯥꯗꯕꯅꯤꯀꯣ
ꯆꯨꯝꯃꯗꯤ ꯆꯨꯝꯃꯤꯅꯦ ꯆꯤꯡꯗꯗꯤ ꯅꯣꯡ ꯆꯨꯔꯗꯤꯕꯣ
ꯍꯣꯏ
ꯀꯩꯅꯣ ꯌꯥꯝ ꯇꯣꯅꯦ ꯂꯩꯕꯥꯛꯀꯨꯝꯕꯗꯣ ꯎꯝ
ꯂꯦꯟꯁ꯭ꯂꯥꯏꯠꯁꯨ ꯌꯥꯝ ꯊꯣꯛꯈ꯭ꯔꯕꯅꯤ
ꯑꯣ
ꯅꯣꯏ ꯃꯤ ꯃꯔꯤ ꯂꯩꯔꯤꯁꯤꯗꯤ ꯆꯤꯟꯗ꯭ꯔꯣ
ꯆꯤꯟꯗꯗ ꯀ ꯂꯩ ꯂꯦꯅ ꯍꯥꯏꯗꯤ ꯑꯩꯈꯣꯏꯅ ꯆꯥꯛꯁꯪꯗꯣ
ꯑꯣꯏ
ꯑꯗꯨ ꯇꯉꯅ ꯇ
ꯑ
ꯎ
ꯑꯗꯨ ꯅꯣꯏꯗꯗꯤ ꯀꯔꯤ ꯀꯔꯤ ꯑꯦꯟꯁꯥꯡ ꯆꯥꯟꯅꯥꯏ ꯍꯟꯗꯛ ꯃꯇꯝꯒꯤ
ꯁ ꯎ ꯎꯝ
ꯑꯣ ꯁꯧꯒꯔꯤ ꯃꯇꯝꯅꯤꯅꯀꯣ
ꯑꯣ ꯁꯒ ꯑꯗꯨꯝ ꯍꯤꯟꯖꯥꯛ ꯍꯖꯥꯛꯀꯤ ꯅꯅꯝꯅ ꯀꯥꯏꯅ ꯍꯥꯎꯕꯤ ꯌꯥꯝꯖꯗꯦ
ꯑꯣ
ꯍꯥꯏꯗꯤ ꯍꯧꯖꯤꯛꯇꯤ ꯌꯥꯝ ꯁꯥꯕꯅꯤꯅꯀꯣ
ꯍꯣꯏ ꯍꯣꯏ
ꯎꯝ ꯁꯥꯕ ꯀꯥꯟꯗꯗꯤ ꯊꯥꯎ ꯆꯥꯕꯗ ꯅꯨꯡꯉꯥꯏꯇꯦꯅ
ꯎꯝ ꯎꯝ
ꯗꯒꯤꯗꯒꯤꯦ
ꯑꯁ ꯑꯩꯈꯣꯏꯗꯤ ꯈꯪꯗꯦꯗ ꯃꯣꯏ ꯊꯣꯡꯕꯤꯕꯗ ꯑꯗꯨꯝ ꯆꯥꯔ ꯂꯩꯔꯦ
ꯑꯗꯨ
ꯀꯔꯤ ꯀꯔꯤ ꯔꯈꯅꯤ ꯍꯥ
ꯁꯤ ꯆ ꯀ
ꯑꯩꯈꯣꯏ ꯃꯤꯔꯣ
ꯑꯥꯎ ꯑꯥꯎ ꯊꯗꯤ
ꯑꯩꯈꯣꯏ ꯍꯟꯗꯛꯁꯤꯗꯤ ꯃꯤ ꯌꯥꯝꯃꯦ
ꯎꯝ
ꯑꯗꯣ ꯑꯩꯈꯣꯏꯒꯤꯗꯤꯆꯤꯜ ꯏꯅꯥꯎ ꯇꯔꯦꯠ
ꯌꯥꯝꯃꯤꯍꯦ
ꯌꯥꯝꯕꯅꯤ ꯍ
ꯍꯝ ꯅꯨꯄꯤ ꯀꯌꯥ ꯎꯁ ꯅꯨꯄꯤꯁꯤꯡꯗꯤ ꯌꯨꯝ ꯄꯥꯟꯈ꯭ꯔꯕꯣ
ꯌꯨꯝ ꯄꯥꯟꯈ꯭ꯔꯕ ꯃꯤ ꯃꯔꯤ ꯑꯍꯨꯝ ꯂꯦꯝꯃꯦ
ꯎ ꯅꯨꯄꯤ ꯀꯌꯥ ꯂꯦꯝꯕ ꯅꯨꯄꯥ ꯀꯌꯥ ꯂꯦꯝꯕ ꯅꯪꯁꯨ ꯊꯤꯔꯕꯣ
ꯅꯨꯄꯤ ꯑꯅꯤ ꯅꯨꯄꯥ ꯑꯩ ꯊꯤꯗ꯭ꯔꯤꯗ
ꯃꯤ ꯊꯤꯕꯒ ꯃꯥꯜꯂꯨꯔꯦ
ꯊꯤ ꯊꯤꯗꯧꯔꯦ ꯂꯩꯇꯕꯒꯤꯅꯤ ꯇ꯭ꯋꯦꯟꯇꯤ ꯁꯚꯦꯟ
ꯑꯣ ꯑꯩꯉꯣꯟꯗꯒꯤ ꯑꯅꯤ ꯍꯜꯂꯦ
ꯑꯣ ꯅꯪꯗꯤ ꯄꯥꯜꯂꯕ
ꯀꯗꯥꯏꯗꯒꯤꯅꯣ ꯍꯧꯖꯤꯛ ꯑꯉꯥꯡ ꯀꯞꯄꯗꯗꯤ ꯑꯩꯗꯣ ꯀꯩꯅꯣ ꯊꯕꯛ ꯇꯧꯔꯤꯕꯀꯣ ꯎ ꯑꯉꯥꯡꯒꯨꯝꯕ ꯂꯧꯕꯒꯤ ꯑꯗꯣ ꯑꯩꯒꯤ ꯀꯩꯅꯣ ꯏꯆꯦꯈꯣꯏꯒꯤꯗꯤ ꯑꯣꯏꯗꯣꯏꯅꯦ ꯑꯗꯨ ꯑꯣꯏꯔꯁꯨ ꯑꯗꯨꯝ ꯁꯦꯂꯔꯤ ꯐꯪꯕꯗꯣ
ꯍꯣꯏ
ꯒꯤꯗ ꯊꯕꯛꯅ ꯅꯨꯡꯉꯥꯏꯑꯦ ꯍꯥꯏꯔꯒ ꯑꯩꯅ ꯁꯤ ꯑꯗꯨꯝ ꯌꯥꯎꯅꯤꯡꯕꯒꯤ ꯌꯥꯎꯕ
ꯑꯁꯤ ꯑꯉꯥꯡ ꯂꯧꯕ ꯊꯕꯛ ꯇꯧꯕ
ꯍꯣꯏ
ꯑꯣ ꯑꯗꯨꯗꯤ ꯑꯗꯨꯒꯨꯝꯕꯗꯤ ꯌꯥꯝ ꯅꯨꯡꯉꯥꯏꯌꯦ ꯍꯣꯏ
ꯑꯇꯣꯞꯄ ꯊꯕꯛꯇ ꯑꯣꯏꯅ ꯌꯥꯎꯕꯇꯟꯕ
ꯎꯝ
ꯍꯥꯏꯗꯤ ꯑꯁꯤ ꯁꯤ ꯊꯕꯛ ꯇꯧꯕꯗꯤ ꯎ ꯃꯄꯥꯟꯁꯨ ꯊꯣꯛꯇ꯭ꯔꯦꯗꯅ
ꯍꯥ
ꯏꯃꯨꯡꯗ ꯉꯇ ꯂꯩꯕꯅꯤꯅ ꯑꯗꯨꯒꯤ ꯅꯨꯡꯉꯥꯏꯌꯦ
ꯎ ꯅꯨꯄꯤꯁꯤꯡꯒꯤꯗꯤ ꯁꯤ ꯊꯕꯛꯁꯦ ꯌꯥꯝ ꯐꯕꯅꯤ ꯌꯥꯝꯅ ꯋꯥꯕꯁꯨ ꯅ ꯐꯠꯇꯕꯒꯤꯅꯦꯀꯣ
ꯑꯥꯎ
ꯋꯥꯏ ꯍꯥꯏꯔꯁꯨ ꯑꯃ ꯂꯩꯅ ꯑꯗꯨꯝ ꯌꯥꯏꯅ ꯑꯩ ꯅꯪꯒꯤꯔꯥꯅ
ꯅꯠꯇ ꯏꯗ ꯌꯥꯝ ꯉꯜꯂꯤꯗ ꯌꯨꯝ ꯄꯥꯝꯕꯤꯒꯤꯗꯤ
ꯎꯝ ꯉꯦ ꯂꯩꯕꯨꯗꯤ ꯂꯩꯔꯝꯝꯕꯅꯤꯅ ꯑꯃ ꯔꯤꯖꯥꯔꯕꯇꯨꯗꯤ ꯇꯥꯕ꯭ꯔꯣ
ꯀꯔꯤ ꯍꯥꯏꯕ ꯇꯥꯗꯦ ꯐꯖꯅ
ꯑ ꯔꯤꯖꯥꯞꯕꯨꯗꯤ ꯂꯩꯔꯝꯃꯅꯤ ꯍꯥ ꯃꯥꯗꯤ
ꯑꯩꯁꯦ ꯔꯤꯖꯥꯞ ꯂꯩ ꯍꯥꯏꯕ꯭ꯔꯣ
ꯍꯣꯏ ꯅꯪꯒꯤ ꯅꯨꯄꯥ
ꯁꯤꯗꯥ ꯂꯩꯌꯦꯗ ꯀꯔꯤꯒꯤ ꯂꯩꯔꯣꯏꯗꯕ꯭ꯔꯣ
ꯗ ꯀꯩꯁꯨꯀꯤꯠꯒ ꯂꯩꯁꯤ
ꯀꯤꯗꯕ ꯃꯤꯟ ꯀꯤꯗꯦ ꯍꯥꯏꯕꯗꯤ ꯀꯔꯤꯔꯥ
ꯑꯩꯁꯦ ꯅꯪꯁꯦ ꯅꯨꯡꯁꯤꯕ ꯂꯩꯕꯅꯤꯅꯀꯣ
ꯑ
ꯌꯨꯝ ꯄꯥꯟꯅꯤꯡꯉꯥꯏꯁꯤꯗꯤ ꯀꯌꯥꯝ ꯀꯔꯤꯁꯨ ꯈꯟꯗꯦꯕ
ꯑ ꯑꯁ ꯈꯪꯗ꯭ꯔꯦꯗ